ꯎꯝ ꯍꯂꯣ
ꯇꯥꯏꯌꯦ ꯇꯥꯏꯌꯦ
ꯍꯨꯝ
ꯥꯑꯗꯣ ꯅꯣꯏ ꯑꯗꯣꯝꯗ ꯆꯥꯛ ꯉꯟꯅ ꯆꯥꯅꯕ꯭ꯔꯥ
ꯑꯣ ꯆꯥꯛ ꯉꯟꯅ ꯆꯥꯅꯩ ꯑ ꯑꯁ ꯇꯨꯝꯅꯤꯡꯂꯛꯏꯗ ꯏꯂꯥ ꯄꯒꯤꯔꯥ ꯈꯪꯗꯦ ꯑꯁ ꯕꯣꯜ ꯌꯦꯡꯕ ꯉꯝꯗꯦ ꯉꯁꯤ ꯄꯨꯡ ꯀꯌꯥꯗ ꯂꯩꯕ꯭ꯔꯥ
ꯉꯁꯤꯗꯨ ꯕꯥꯔꯣ ꯃꯈꯥꯏꯔ ꯑꯅꯤ ꯃꯈꯥꯏꯔ ꯑꯝ ꯑꯣꯏꯕꯅꯤꯅꯦ
ꯌꯦꯡꯒꯗꯔꯥ ꯅꯪꯁꯨ
ꯕꯥꯔꯣ ꯃꯈꯥꯏꯗ ꯂꯩ
ꯑꯗꯨꯅ ꯌꯦꯡ ꯉꯗ꯭ꯔꯥ
ꯉꯁꯤꯗꯤ ꯌꯦꯡꯁꯤꯔ ꯈꯜꯂꯤꯕꯅꯤ ꯅꯍꯥꯟ ꯀꯩꯗꯤ ꯌꯦꯡꯗꯝꯅꯤ
ꯌꯦꯡꯉꯣ ꯑꯩ ꯏꯁ ꯑꯩ ꯑꯦ ꯑꯂꯥꯝ ꯊꯝꯂꯒ ꯌꯦꯡꯕ ꯇꯥꯔꯦ ꯈꯪꯗ꯭ꯔꯦꯗꯤ ꯈꯪꯗ꯭ꯔꯦ
ꯌꯦꯉꯨ ꯌꯦꯡꯉꯣ ꯑꯃꯨ ꯃꯨꯛ ꯞꯂꯦ ꯅꯨꯡꯉꯥꯏꯔꯝꯃꯅꯤ ꯍꯧꯛꯇꯤ ꯀꯩꯅꯣ ꯌꯦꯛꯁꯤꯜꯂꯛꯑꯅꯤꯅ ꯀꯩꯅꯣ ꯋꯥꯔꯖꯂꯛꯑꯕꯅꯤꯅ ꯑꯩꯁꯨ ꯄꯥꯛ ꯌꯦꯡꯕꯤꯗꯦꯗ ꯁ꯭ꯀꯨꯜꯒꯨꯝꯕ ꯀꯥꯔꯤꯉꯩꯗꯤꯅꯤ ꯃꯌꯥꯝ ꯌꯦꯡꯃꯤꯟ ꯅꯕꯅꯦ ꯄꯨꯛꯌꯦꯡ ꯌꯦꯡꯉꯦꯕ
ꯎꯝ ꯑꯗꯨꯅꯪꯅ ꯁꯥ ꯊꯣꯡꯕꯗꯣ ꯅꯣꯏ ꯃꯃꯥ ꯍꯣꯏꯗꯤ
ꯂꯩ
ꯅꯪꯅ ꯊꯣꯡꯕ ꯑꯗꯨꯅ ꯑꯗꯨꯒ
ꯃꯣꯏꯁꯨ ꯊꯕꯛ ꯇꯧꯖꯕꯅꯤ ꯑꯩꯅ ꯑꯗꯨ ꯇꯧꯔꯗꯤ ꯑꯇꯣꯞꯄ ꯃꯣꯏꯅ ꯇꯣꯏꯗꯣ ꯎ ꯂꯩꯇꯦ
ꯅꯨꯄꯤ ꯂꯩꯇꯤ
ꯎꯝ ꯑꯩꯈꯣꯏ ꯃꯥꯥ ꯍꯪꯅꯤ
ꯀꯩꯒꯤ ꯅꯨꯄꯤ ꯂꯩꯗꯔꯣ
ꯑꯈꯣꯏꯒꯤ ꯀꯩꯅꯣꯅꯦ ꯑꯩꯒ ꯈꯣꯏ ꯏꯅꯥꯎꯄꯥꯒ ꯂꯩꯔꯦꯗꯅ
ꯎꯝ
ꯑꯗꯨ ꯒꯛꯅꯤ
ꯅꯅꯥꯎ ꯅꯨꯄꯥꯗꯤ ꯀ꯭ꯂꯥꯁꯥ ꯀꯌꯥꯅꯣ
ꯇ꯭ꯨꯋꯦꯜꯞ
ꯎ
ꯅꯣꯏ ꯈ꯭ꯋꯥꯏ ꯂꯥꯁꯇꯨ ꯀꯌꯥ ꯀꯥꯔꯤꯕ
ꯕꯤꯑꯦ ꯊꯥ꯭ꯔꯗ ꯁꯤꯃꯤꯁꯇ꯭ꯔꯅꯦ
ꯏꯁꯤꯡꯅꯤ ꯏꯗꯨꯅ ꯍꯜ ꯑꯩꯈꯣꯏꯗꯤ ꯇ꯭ꯋ‌ꯦꯞ ꯍꯟꯗꯛ ꯀꯥꯕꯅꯤ ꯑꯗꯨꯅꯦ
ꯑ ꯑ
ꯇ꯭ꯋ‌ꯦꯜꯞ ꯇꯤ ꯒꯥꯏ ꯇꯝꯃꯛꯄ
ꯇ꯭ꯋ‌ꯦꯜꯞ ꯂ‌ꯣ ꯖꯣꯟꯁ ꯇꯣꯟꯅ ꯍꯥꯏꯕ꯭ꯔꯥ ꯖꯣꯟꯁꯇꯣꯟ ꯂꯩꯀꯣ ꯎꯝ
ꯎꯝ ꯅꯅꯥꯎꯄꯥꯥꯏ ꯅꯠꯇ꯭ꯔ ꯅꯪ ꯑꯩꯁꯦ
ꯎꯝ
ꯗꯤ ꯅꯪ ꯍꯥꯏꯕꯅꯦ ꯅꯪ
ꯎꯝ ꯍꯥꯎ
ꯅꯪꯕꯨꯅꯤꯗ
ꯑꯩꯔꯣ ꯖꯤꯄꯤꯗ ꯖꯤꯄꯤꯗ
ꯑꯣ ꯖꯤꯞꯄꯤ ꯖꯤ ꯄꯤ ꯅꯨꯡꯉꯥꯏ꯭ꯔꯣ
ꯅꯨꯡꯉꯥꯏ
ꯁꯥ꯭ꯔꯚꯤꯁ ꯇꯧꯕ꯭ꯔꯥ ꯅꯣꯏ ꯐꯦꯃꯤꯂꯤꯗ
ꯍꯣꯏꯗꯗꯥ ꯑꯃꯥ ꯁꯥ꯭ꯔꯕꯤꯁ ꯇꯧꯋꯦ
ꯑꯥ꯭ꯔꯃꯤꯔ
ꯑ ꯑꯁꯥꯝ ꯔ‌ꯦꯖꯤꯃ‌ꯦꯟ
ꯅꯣꯏꯅ ꯁꯤꯖꯤꯟꯅꯔꯝꯕꯅꯤꯅ ꯊꯕꯛ ꯇꯧꯕ ꯑꯗꯨꯝ ꯌꯥꯎꯅꯔꯝꯃꯅꯤꯗ
ꯎꯝ ꯑꯣ ꯂꯥꯂꯥ ꯂꯥ
ꯑ
ꯅꯣꯏꯗꯤ ꯐꯥꯝꯒ ꯂꯩꯇ꯭ꯔꯣ
ꯐꯥꯝꯕ ꯌꯥꯝ ꯂꯩ
ꯀ‌ꯣꯝꯂꯒ ꯌꯥꯝ ꯊꯥꯅꯥ ꯗꯥꯏꯅꯤ ꯑꯗꯨꯝꯗꯤ
ꯀꯣꯝꯂ ꯐꯥꯝꯗꯤ ꯂꯩꯇꯦ ꯀꯣꯝꯂꯥꯗꯤ ꯂꯩꯕꯨꯗꯤ ꯂꯩ ꯎꯝ ꯌꯥꯝꯕꯅꯦ
ꯑꯗꯣꯝꯁꯥꯏꯁꯤ ꯀꯣꯝꯂꯥ ꯌꯥꯝ ꯀꯩꯅꯣ ꯇꯧ ꯑꯣꯏꯗꯅ
ꯎꯝ
ꯑꯗꯨ ꯁꯝ ꯃꯔꯥꯡ ꯀꯥꯏ ꯍꯥꯏ
ꯑꯧ ꯀꯣꯝꯂꯥ ꯃꯇꯝꯗ ꯀꯣꯝꯂꯥ ꯂꯧꯕ ꯂꯥꯛꯑꯣ
ꯑꯦ ꯍ‌ꯦ ꯅ‌ꯣꯏ ꯑꯗꯨ ꯇꯃꯦꯡꯂꯣꯡꯗꯤ ꯑꯃꯨꯛꯇꯕꯨ ꯆꯠꯇ꯭ꯔꯤꯅꯦ ꯑꯩꯈꯣꯏ ꯏꯃꯥꯟꯅꯕꯈꯩ ꯑꯃꯗꯨꯒ ꯋꯥꯔꯤ ꯁꯥꯟꯅꯕꯗꯥꯏꯗꯤ ꯇꯃꯦꯡꯂꯣꯡ ꯂꯥꯛꯄꯗꯤ ꯃꯊꯛꯇ ꯅꯠꯇꯗꯤ ꯂꯥꯛ ꯌꯥꯔꯣꯏꯅꯦ ꯀꯥꯏ ꯑꯉꯥꯡꯅꯩ
ꯆꯣꯄ꯭ꯔꯗ ꯂꯥꯛꯑꯣ
ꯑꯗꯨꯅꯤ ꯑꯗꯨꯗ ꯅꯠꯇ꯭ꯔꯗꯤ ꯌꯥꯔꯣꯏꯗ ꯑꯩꯈꯣꯏ ꯏꯃꯥꯟꯅꯕ ꯇꯝꯃꯤꯉꯩꯗ ꯌꯥꯝ ꯄꯨꯔꯛꯄꯅꯤ ꯃꯣꯔꯣꯛꯀꯥ ꯃꯣꯔꯣꯛꯀꯥꯥꯁꯨ ꯌꯥꯝ ꯄꯨꯔꯛꯄꯅꯦ
ꯎꯝ
ꯃ‌ꯣꯔ‌ꯣꯛꯀ ꯌꯥꯝꯝ ꯊꯥꯟꯅ ꯃꯥꯜꯂꯦ
ꯅꯪꯕꯨ ꯃꯣꯔꯣꯛ ꯆꯥꯕ ꯍꯩꯕ꯭ꯔꯥꯅꯦ
ꯌꯥꯝ ꯉꯝꯗꯁꯨ ꯈꯔꯗꯤ ꯉꯝꯃꯤꯅ ꯌꯥꯝ ꯁꯥꯟꯅꯕ ꯊꯦꯡꯉꯣꯟꯗꯦ ꯑꯗꯨꯁꯨ ꯈꯔ ꯆꯥꯡ ꯑꯃꯗ ꯉꯝꯃꯤ ꯉꯟ ꯉꯟꯅ ꯇꯨꯝ ꯇꯨꯝꯕ꯭ꯔꯅ
ꯉꯟꯅ ꯇꯨꯝꯃꯦ ꯉꯗ ꯍꯥꯏꯗꯤ ꯄꯨꯡ ꯇꯔꯥ ꯇꯦꯟ ꯑꯣ ꯏꯂꯚꯦꯟ ꯑꯦꯂꯚꯦꯟ ꯊꯥꯔꯇꯤ
ꯑꯩꯉꯣꯟꯗ ꯍꯦꯟꯅ ꯊꯦꯡ ꯇꯝꯃꯤꯗꯨꯗꯤ
ꯉꯗꯤ ꯄꯣꯒꯌꯥꯗ
ꯑꯩꯗꯤ ꯇꯔꯥ ꯍꯦꯟꯕ ꯌꯥꯗꯦ
ꯍꯍ
ꯁꯨꯝ ꯊꯦꯡꯅ ꯇꯨꯝꯅꯤꯡꯗ ꯍꯥꯏꯗꯤ ꯌꯥꯝ ꯊꯦꯡꯅ ꯂꯩꯅꯤꯡꯗꯕꯖꯤꯒꯣ
ꯎꯝ ꯕꯕꯨꯒꯞ ꯀꯗ꯭ꯔꯣꯗꯨꯗꯤ
ꯑꯗꯨ ꯑꯩꯅ ꯀꯩꯅꯣꯗꯤ ꯍꯥꯏꯗꯤ ꯑꯩ ꯑꯊꯦꯡꯕꯒꯤ ꯑꯝꯇ ꯌꯦꯡꯗ꯭ꯔꯤꯕ ꯍꯣꯔꯦꯟꯗꯤ ꯌꯦꯡꯗꯔꯤꯅꯤ
ꯎꯝ ꯎꯝ ꯃꯥꯡꯗ ꯌꯦꯡꯒꯅꯦ
ꯋꯥ ꯋꯥꯔ ꯀꯛꯀꯤ ꯍꯟꯇ ꯍꯧꯔꯛꯄꯗꯒꯤ ꯅꯨꯡꯗꯥꯡ ꯌꯥꯝ ꯊꯦꯡꯕꯗ ꯏꯄꯥ ꯌꯦꯡꯗ꯭ꯔꯤ ꯅꯣꯡꯉꯥꯜꯂꯝꯗꯥꯏ ꯑꯗꯨꯒꯨꯝꯕꯗꯤ ꯌꯦꯡꯉꯤꯀꯣ ꯑꯗꯨꯗꯤ
ꯁꯤꯗꯤꯃ ꯂꯩꯌꯦꯉꯀꯣ
ꯍ ꯉꯁꯤꯁꯤ ꯌꯦꯒꯦꯅꯗꯤ ꯈꯟꯕꯅꯤ
ꯃꯥꯡꯂꯤ ꯐꯖ ꯂꯩꯌꯦ
ꯉꯁꯤꯗꯤ ꯃꯥꯡꯗ ꯐꯖꯅ ꯌꯦꯡꯉ
ꯌꯦꯡꯗꯔꯤꯕꯅꯤ ꯃꯪꯗ ꯌꯦꯡꯕ꯭ꯔꯥ ꯀꯔꯤꯅ ꯇꯧꯔꯅꯤ ꯍꯥꯏ ꯑ
ꯇꯃꯦꯡꯂꯣꯡ ꯀꯥꯏ ꯋꯥꯏꯗ ꯑꯣꯏꯔꯤꯕ
ꯑꯥ
ꯇꯅꯣ ꯀꯥꯏꯋꯥꯏꯗꯒꯤ ꯑꯣꯏꯔꯤꯣ
ꯗꯨ ꯍꯥꯢꯕ ꯌꯥꯗꯦ
ꯃꯩꯇꯩ ꯃꯌꯦꯛ ꯈꯪꯕ꯭ꯔꯅ
ꯀꯣꯛ ꯁꯝꯂꯥꯏ ꯃꯤꯠ ꯅꯥ ꯄꯥ ꯑꯗꯨꯔꯣ
ꯑꯥ
ꯍꯩꯇꯦ
ꯑꯗꯣꯝꯗ ꯇꯝꯅ ꯇꯧꯔꯛꯏꯁꯦ
ꯇꯝꯅ ꯍꯥꯏꯗꯤ ꯑꯩꯈꯣꯏꯗꯤ ꯕꯦꯡꯒꯣꯂꯤꯗ ꯕꯦꯡꯒꯣꯂꯤ ꯍꯥꯏꯕ ꯑꯗꯨ ꯇꯝꯃꯦ
ꯑꯣ ꯕꯦꯡꯒꯂꯤꯗꯤ ꯈꯪꯕ꯭ꯔꯥꯅꯅꯥ
ꯈꯤꯇꯪ ꯈꯤꯇꯪ
ꯃꯌꯦꯛꯄ ꯐꯪꯗꯦꯅ ꯈꯣꯢꯗꯤ
ꯀꯩ
ꯇꯝꯗ꯭ꯔꯕꯅꯤ ꯇꯉꯥꯏ ꯈꯪꯗꯩꯅꯣ ꯒꯣꯂꯤ ꯅ꯭ꯌꯨꯁꯄꯦꯄꯔ ꯄꯥꯕ ꯍꯩꯇꯤꯅꯤ ꯑꯗꯨꯅ ꯕꯦꯡ ꯕꯦꯡꯒꯣꯂꯤꯗꯗꯤ ꯁ ꯏꯪꯂꯤꯁ ꯃꯦꯗꯤꯌꯝꯗ ꯉꯥꯛꯛꯇꯅꯤ ꯑꯩꯈꯣꯏ ꯄꯥꯔꯤ
ꯑꯣꯝ
ꯃꯩꯇꯩ ꯃꯌꯦꯛꯀꯥ ꯏꯪꯂꯤꯁꯀꯥ
ꯃꯩꯇꯩꯅꯤ ꯑꯩꯗꯤ ꯈꯪꯗꯦ ꯑꯩꯗꯤ
ꯑꯩꯈꯣꯏꯅ ꯃꯩꯇꯩ ꯃꯌꯦꯛ ꯇꯝꯕ ꯅꯣꯏꯅ ꯀꯩꯅꯣ ꯇꯝꯕ
ꯕꯦꯡꯒꯣꯂꯤ ꯎꯝ
ꯅꫭꯏꯗꯤ ꯕꯦꯡꯒꯣꯂꯤ ꯅꯠꯇ꯭ꯔ ꯍꯤꯟꯗꯤ ꯑꯗꯨꯝ ꯇꯧꯗꯥꯏꯅꯦ
ꯍꯤꯟꯗꯤ ꯑꯩ ꯈꯪꯗꯦ
ꯑ ꯍꯤꯟꯗꯤ ꯍꯤꯟꯗꯤꯒ ꯏꯪꯂꯤꯁꯀ ꯀꯩꯅꯣꯒꯗꯤ ꯈꯪꯉꯦꯕ ꯃꯤꯅꯤꯄꯨꯔꯤ ꯒꯗꯤ ꯕꯦꯡꯒꫭꯂꯤꯁꯨ ꯑꯦꯅꯤ ꯈꯅꯤꯡꯗꯤꯁ ꯕꯦꯡꯒꯣꯂꯤ ꯁꯝꯖꯤꯟꯅꯔꯀꯥꯟꯗ ꯃꯩꯇꯩ ꯃꯌꯦꯛꯇ ꯄꯥꯔꯛꯇ ꯃꯩꯇꯩ ꯃꯌꯦꯛꯀꯤ ꯇꯥꯏꯞꯇ ꯑꯩꯈꯣꯏꯒꯤ ꯃꯩꯇꯩꯂꯣꯟꯒꯤ ꯇꯥꯏꯞ ꯇ ꯄꯥꯕꯅꯤ
ꯎꯝ
ꯍꯩꯇꯕꯅꯦꯅ ꯑꯩꯈꯣꯏꯗ ꯍꯦꯗꯤꯡꯉꯡꯉꯦ ꯇꯣꯅꯤ ꯄꯤꯛꯆꯔ ꯌꯦꯡꯉꯒ ꯕꯦꯡꯒꯣꯂꯤ ꯈꯕꯔ
ꯄꯤꯛꯆꯔꯗꯒꯤ ꯒ꯭ꯌꯥꯟ ꯇꯥꯅꯕ ꯌꯦꯡꯉꯨ
ꯄꯤꯛꯆꯔꯅꯤ ꯄꯥꯔ ꯃꯩꯇꯩ ꯍꯤꯟꯗꯤꯒ ꯍꯥꯏꯔꯞꯇꯤ ꯃꯥꯟꯅꯩꯗꯤ ꯍꯩꯕꯅꯤ ꯀ ꯉꯁꯤ ꯅꯣꯡ ꯆꯨꯈꯤꯕ꯭ꯔꯥ
ꯑꯧ ꯁꯍꯦ ꯅꯣꯏ ꯃꯃꯥꯗꯤ ꯇꯨꯝꯒꯔꯕꯣ
ꯑꯥ ꯐꯃꯨꯡ ꯆꯪꯈꯤꯕꯗ ꯉꯥꯏꯔꯤꯅꯤ
ꯑꯣ ꯎꯅ ꯄꯔ
ꯀꯩꯅꯣꯗ ꯑꯥ ꯀꯩꯅꫭꯗꯥ ꯑꯥ ꯔꯤꯠ ꯇ ꯂꯩ
‍ꯔꯦꯇꯥ ꯂꯩꯕ
ꯑꯥ ꯀꯨꯏꯔꯦꯗ ꯃꯥ ꯂꯩꯒ
ꯎꯝ
ꯆꯍꯤ ꯑꯅꯤ ꯐꯥꯔꯝ ꯑꯅꯤ ꯑꯍꯨꯝꯅ ꯐꯥꯔꯝꯃꯤ ꯇꯦꯟ ꯂꯣꯏꯕꯗꯤ ꯂꯩꯈ꯭ꯔꯅꯤ ꯑꯅꯤ ꯌꯧꯅ ꯑꯩꯅ ꯌꯨꯝ ꯂꯩꯕ ꯆꯍꯤ ꯑꯃ ꯐꯥꯔꯛꯂꯦ ꯌꯨꯝ ꯂꯩ ꯐꯪ ꯅꯠꯇꯦꯗꯔꯁꯤ ꯍꯟꯗꯛꯀ ꯍꯟꯗꯛ ꯆꯍꯤ ꯑꯅꯤ ꯐꯥꯗꯧꯕꯗꯔꯗꯤ ꯐꯥꯔꯔꯣꯏ ꯁꯤꯁꯨ ꯑꯃꯨꯛ
ꯑꯃꯗ ꯑꯃꯨꯛ ꯆꯠꯇꯣꯏꯕ
ꯎꯝ ꯆꯍꯤꯅꯤ ꯐꯥꯔꯣꯏ ꯌꯨꯝꯗ ꯆꯍꯤ ꯑꯃꯃꯨꯛ ꯂꯩꯔꯦ ꯑꯩꯈꯣꯏ ꯖ ꯑꯦꯟꯕꯤꯒꯤꯗꯤ ꯀꯩꯅꯣꯁ ꯁꯨꯇꯤ ꯄꯥꯛꯁꯨ ꯐꯪꯒꯦ ꯐꯪꯉꯀꯥꯟꯗ ꯑꯃꯨꯛ ꯆꯪ